ꯑ
ꯀꯩꯗꯧꯔꯤꯅ ꯀꯩꯗꯧꯔꯤꯅ
ꯇꯕ
ꯇꯥꯏꯅꯦ
ꯎꯝ ꯄꯔꯤꯇꯥ ꯑꯞ꯭ꯔꯣ
ꯑꯁ ꯑꯗꯨꯝ ꯂꯩꯕꯅꯤꯗ ꯀ ꯀꯩ ꯏꯁꯇꯕꯨ ꯇ ꯃꯅꯦ
ꯑ ꯑꯩ ꯑꯁ ꯉꯔꯥꯡ ꯇꯨꯝꯗꯕꯒꯤꯀꯣ
ꯑꯩ ꯑꯩꯀꯣ ꯑꯩꯒꯤ ꯃꯪꯗ
ꯎꯝ
ꯑꯁꯝ ꯄꯤꯟꯕꯀꯣ
ꯎꯝꯅ ꯆꯁꯤꯡꯕ꯭ꯔꯥ ꯅꯥꯅ ꯁꯤꯡ ꯔꯥ
ꯍꯦꯠꯇꯅꯀꯣ
ꯎꯝ
ꯆꯤꯡꯕ ꯑꯗꯨ ꯍꯧꯒꯠꯂꯒ ꯈꯨꯔꯨꯝꯃꯦ ꯑꯃ ꯈꯨꯔꯨꯝꯨꯝꯅꯒ ꯇꯃꯦ ꯇꯨꯝꯕꯗꯣ ꯇꯨꯝꯕ ꯉꯝꯅꯕ ꯅꯝ ꯁꯃꯗ ꯐꯣꯟꯣꯟ ꯇꯧꯋꯦ ꯄꯤꯛꯞ ꯇꯧꯗ꯭ꯔꯅ
ꯑꯩ ꯀꯞ ꯑꯣꯏꯗꯅ
ꯋꯥ ꯉꯥꯡꯗ꯭ꯔꯒ
ꯍꯣꯜ ꯑꯗꯨ ꯊꯝꯕꯗꯨꯗꯤ
ꯀꯤꯕꯒꯤ ꯀꯣꯜ ꯇꯧꯕꯔꯤꯅꯤꯅꯦ
ꯎꯝ ꯀ
ꯀꯤꯕꯤꯒꯤ ꯀꯣ ꯇꯕꯅꯦ ꯅꯪ ꯀꯣꯁꯨ ꯇꯧꯔꯛꯇꯦ ꯀꯣꯁꯨ ꯉꯥꯡꯔꯛꯇꯦ
ꯑꯩ ꯄꯤꯛ ꯇꯧꯕꯗꯨꯗꯤ
ꯄꯤꯛ ꯇꯧꯔꯒ ꯀꯔꯤ ꯀꯅꯥꯅꯕ ꯂꯩꯕꯒꯦ
ꯇꯕꯒꯀꯣ
ꯀꯤꯕ ꯀꯥꯟꯗ ꯑ ꯂꯧ ꯀꯔꯤ ꯇꯧꯕ꯭ꯔꯥ ꯑꯗꯨꯃꯥꯏ ꯍꯥꯡꯕ ꯌꯥꯕ꯭ꯔꯥ ꯍꯥꯡꯕ ꯌꯥ ꯌꯥꯗꯕ꯭ꯔꯥ ꯍꯥꯏꯕꯅꯦ
ꯎ
ꯑꯩ ꯀꯣ ꯁꯧꯃꯟꯗꯨꯅ ꯐꯣꯟ ꯊꯝꯕ ꯂ ꯍꯥꯞ ꯂꯒꯔꯇ
ꯑꯗꯇ
ꯎꯝ
ꯃꯥꯅ ꯒ꯭ꯌꯥꯟ ꯇꯥꯔꯅꯤ ꯅꯪ ꯍꯧꯈ꯭ꯔꯒꯗꯤ ꯑꯃ ꯇꯧꯔꯅꯤ
ꯍꯥ
ꯕꯗ ꯃꯨꯛꯇ ꯋꯥꯗꯒꯤ ꯅꯨ
ꯇ꯭ꯔꯤ
ꯠ ꯇꯧꯔꯛꯀꯅꯤ ꯍꯥꯏꯕꯗꯣ
ꯑꯩ ꯇꯥꯗꯦ
ꯅꯪ ꯍꯧꯒꯠꯂꯒ ꯍꯧꯒꯠꯂꯗꯤ ꯑꯃꯨꯛ ꯇꯧꯔꯛꯀꯅꯤ ꯍꯥꯏꯕꯗꯣ ꯑꯩꯗꯣ ꯑꯗꯨꯅꯤ ꯈꯟꯕ
ꯎꯝ ꯅꯠꯇꯦ ꯑꯩ ꯅꯨꯡꯗꯥꯡꯗꯀꯣ ꯄꯨꯡ ꯑꯍꯨꯝ ꯄꯨꯡ ꯑꯅꯤꯗꯔꯥ ꯍꯣꯏ ꯇꯨꯝꯕ ꯀꯥꯟꯗ ꯑꯗꯨꯕꯣ ꯑꯩꯒꯤ ꯁꯝꯗꯣ
ꯎꯝ
ꯎꯝ ꯀꯔꯤꯅꯣ ꯗ ꯂꯣꯔꯠ ꯑꯣꯐ ꯗ ꯔꯤꯡ ꯍꯥꯏꯕ ꯐꯤꯤꯂꯝꯗꯣ ꯈꯪꯕ꯭ꯔꯥ
ꯑꯗꯨꯅꯦ
ꯑꯗꯨꯗ ꯀꯔꯤꯔꯥ ꯁꯩꯇꯥꯟ ꯃꯆꯥ ꯑꯃ ꯂꯩꯌꯦꯗꯅ ꯎꯝ ꯌꯥ ꯂꯩꯇꯕ ꯃꯆꯥꯗꯣ
ꯎꯝ
ꯑꯗꯨ ꯑꯗꯨ ꯅꯨꯄꯥꯅ ꯑꯩꯒꯤ ꯁꯝꯗꯣ ꯄꯤꯟꯕ ꯅꯀ꯭ꯔꯒꯞꯄꯦꯅꯦꯔ ꯀꯥ ꯀꯥ ꯑꯁ
ꯎ
ꯏ ꯃꯥꯡꯗꯅ ꯍꯧꯒꯠꯄ ꯑ
ꯀꯅꯥ ꯀꯅꯥꯒ ꯇꯨꯝꯕ꯭ꯔꯥ
ꯑꯩꯈꯣꯏ ꯏꯆꯦꯒ ꯎꯝ ꯑꯩꯈꯣꯏꯒꯤꯡ ꯑ ꯑꯩꯈꯣꯏꯒꯤ ꯏꯆꯦꯒ ꯑꯩꯒꯤ ꯃꯤꯁꯀ ꯀꯣ ꯇꯨꯝꯕ ꯑꯩꯅ ꯃꯈꯥꯗꯛ ꯇꯨꯝꯕꯀꯣ ꯍꯣꯏꯅꯤ ꯇꯨꯝꯃꯤꯟ꯭ꯔꯗꯤ ꯆꯞꯄꯦꯠ ꯆꯄꯦꯠ ꯉꯥꯡꯕꯒꯤ ꯀꯣ
ꯎꯝ
ꯇꯨꯝꯅꯤꯡꯗꯕ ꯑꯒꯤ ꯑꯩꯈꯣꯏ ꯁꯦꯄꯔꯦꯠ ꯇꯨꯝꯕ ꯑꯗꯨꯗꯤ ꯃꯣꯏꯅꯤꯗꯤ ꯐꯖꯅ ꯇꯨꯝꯕꯀꯣ
ꯎꯝ
ꯑ ꯂꯥꯛꯂꯒ ꯃꯣꯏꯕꯨ ꯑ ꯁꯨꯝ ꯍꯥꯟꯕ ꯆꯠꯁꯦ ꯎꯔꯒ ꯆꯠꯂꯣ ꯑꯗꯨꯝ ꯇꯧꯋꯦꯅ ꯑꯩ ꯁꯥꯎꯃꯟꯕꯒꯤ ꯅꯪꯕꯨ ꯑꯃꯨꯛ ꯇꯧꯋꯦ ꯅꯪꯁꯨ ꯄꯩꯈꯥꯠꯇ꯭ꯔꯦ ꯄꯩꯈꯜꯂꯁꯨ ꯋꯥ ꯉꯥꯡꯗ꯭ꯔꯦ
ꯌꯥꯝ ꯁꯥꯎ ꯃꯥꯟꯕꯒꯤꯀꯣ ꯍꯅꯤ ꯌꯥꯔꯒꯥ ꯑꯃꯨꯛ ꯇꯣꯃꯤ ꯀꯔꯤ ꯇꯥꯎꯅꯤꯡꯉꯥꯏ ꯀꯔꯤꯁꯨ ꯇꯧꯅꯤꯡꯉꯥꯏ ꯂꯩꯇꯕꯒꯤꯀꯣ
ꯇꯥꯏ ꯃ ꯊ ꯈꯥ ꯈ
ꯁꯣꯏ ꯅ ꯆꯦ
ꯪꯀ
ꯆꯥꯃꯅ ꯄꯤꯔꯀꯥꯟꯗꯀꯣ
ꯎꯝ
ꯇꯥꯕ꯭ꯔ
ꯍ
ꯍꯥ
ꯇꯥꯟꯗ
ꯎꯝ ꯆꯥꯝꯅꯥ ꯄꯤꯔꯀꯥꯟꯗ ꯅꯪꯗꯁꯨ ꯌꯦꯟꯁꯥꯡ ꯈꯔ ꯍꯥꯞꯄꯤꯌꯔꯥ
ꯎꯗꯗ
ꯍꯥꯏꯔꯣ
ꯇꯔꯤ ꯂꯩꯌꯦ
ꯈꯪꯗꯦ ꯑꯩꯁꯨ ꯀꯩꯊꯦꯜꯗꯁꯨ ꯑꯃꯨꯛ ꯊꯤꯒꯅꯤ ꯍꯥꯏꯔꯣ ꯎ
ꯊꯒꯅ
ꯎꯝ
ꯏꯁꯀ꯭ꯋꯥꯁ ꯌꯥꯝ ꯄꯥꯟꯕ ꯅꯠꯇ꯭ꯔꯣ ꯃꯤꯅꯤꯗ
ꯄꯥꯅꯦ ꯂꯨꯁ ꯀ꯭ꯋꯥꯁ ꯈꯛꯇ ꯆꯥꯕ ꯌꯥꯗꯅꯦ
ꯌꯥꯏꯗ
ꯎꯝ ꯑ ꯇꯣꯛꯄꯁꯨ ꯍꯥꯏꯌꯣ
ꯁꯀ꯭ꯋꯥꯁ ꯑꯣꯏꯅ ꯍꯥꯞꯄꯨ
ꯏꯁꯀꯣꯁ ꯅꯠꯇꯕ
ꯌꯥꯔꯅꯤ ꯀꯩꯗꯧꯉꯥꯏ ꯊꯥꯗꯣꯏꯅꯣ
ꯍꯌꯦꯡ ꯊꯥꯥꯁꯦꯔꯥ ꯍꯥꯏꯅ ꯈꯟꯕ ꯑꯗꯣ ꯄꯤꯀꯣꯁ ꯑꯩꯅ ꯁꯦꯝꯕꯗꯣ ꯇ꯭ꯔꯥꯏ ꯇꯥꯑꯣꯀꯣ ꯌꯥꯥꯎꯔꯗꯤ ꯑꯃꯨꯛ ꯄꯤꯒꯦ
ꯎꯝ
ꯍꯧꯖꯤꯛ ꯀꯅꯥ ꯀꯅꯥ ꯂꯩꯔꯦ ꯇꯥꯕ꯭ꯔꯥ
ꯁ ꯇꯔ
ꯍ ꯁꯦꯃꯣꯟꯄ ꯌꯥꯎꯈ꯭ꯔꯕ꯭ꯔꯥ ꯌꯥꯎꯈ꯭ꯔꯕ꯭ꯔꯥ ꯁꯤꯃꯥꯟ
ꯌꯥꯎꯔꯝꯒꯅꯤꯗ ꯃꯥꯗꯤ
ꯍꯥꯥ
ꯌꯥꯎꯔꯝꯒꯅꯤ
ꯑꯣ ꯀꯣꯜ ꯇꯧꯔꯒ ꯍꯪꯗꯣꯏꯅꯦ ꯅꯪꯁꯨ
ꯑꯩ ꯃꯉꯣꯟꯗ ꯇꯦꯛꯁ ꯊꯥꯕꯤꯌꯔꯥ
ꯇꯦꯛꯁ ꯊꯥꯕꯤ ꯔꯁꯣꯌꯥꯏ ꯑꯩ ꯍꯜꯂꯛꯄ ꯃꯇꯝꯗꯁꯨ ꯃꯣꯏ ꯃꯣꯏ ꯃꯅꯥꯛꯇ ꯆꯠꯄ ꯌꯥꯔꯦ
ꯇꯥꯏꯅꯦ ꯑꯩ ꯊꯔꯣꯏ ꯈꯛꯇꯅꯤꯀꯣ ꯑꯇꯩ
ꯑꯥ
ꯃꯣꯏꯁꯦ ꯌꯥꯝ ꯊꯨꯕꯒꯤ ꯑꯩ ꯏꯅꯥꯎꯅꯨꯄꯤꯒꯤꯁꯨ ꯄꯣꯠ ꯂꯩꯕꯒꯤ ꯂꯩꯕ ꯑꯗꯨꯗꯪ ꯃꯇꯝ ꯌꯥꯝꯎꯗ꯭ꯔꯕ ꯟꯅ ꯑꯃꯨꯛ ꯂꯩꯅꯕ ꯃꯣꯏꯁꯦ ꯌꯥꯝ ꯊꯨꯕ ꯈꯣ ꯑꯩ ꯑꯗꯨꯒ ꯒꯥꯔꯤ ꯇꯥꯏꯌꯥꯔ ꯑꯆꯧꯕꯁꯨ
ꯑꯒꯤ ꯁꯨꯗ꯭ꯔ ꯄꯠꯇ ꯑꯇꯣꯞꯄ ꯂꯧꯅꯕ ꯀꯧꯇꯥ ꯃꯉꯥ ꯃꯇꯦꯠ ꯃꯔꯤ ꯑꯣꯏꯔꯝꯒꯅꯤ ꯃꯣꯏꯒꯤ
ꯌꯥꯃꯦ ꯍꯥꯏ
ꯅꯣꯏꯗꯤ
ꯑꯗꯨꯗꯤ ꯆꯥꯕ ꯉꯝꯂꯔꯣꯏ
ꯅꯣꯏꯗꯤ ꯃꯤ ꯌꯥꯝꯕꯅꯤꯅ ꯍꯥꯏꯗꯤ ꯍ ꯍꯣꯏ ꯍꯣꯏ ꯑꯗꯨꯝ
ꯃꯔꯛ ꯃꯔꯛ ꯈꯛꯇꯅꯤꯅꯦ
ꯄꯨꯟꯅ ꯆꯍꯣ ꯆꯕꯒꯗꯔꯒꯤ ꯃꯒꯦ ꯗ ꯀꯔꯣꯏꯣ
ꯍꯥ
ꯅꯃꯗꯥꯏ ꯃꯣꯏꯗꯁꯨ ꯄꯤꯈ꯭ꯔꯣ ꯅꯣꯏ ꯆꯥꯕ ꯉꯝꯗꯒꯦ
ꯆꯥꯕꯗꯤ ꯉꯝꯒꯅꯤ ꯑꯩꯈꯣꯏ ꯊꯧꯔꯣꯏ ꯄꯥꯝꯕ ꯈꯛꯇꯅꯤ ꯃꯤ ꯃꯤꯌꯥꯝꯁꯦ ꯏꯆꯦꯗꯤ ꯆꯥꯕ ꯌꯥꯗꯦ ꯑꯗꯣ ꯑꯩ ꯑꯩꯒ ꯎꯝ ꯑꯩꯈꯣꯏ ꯏꯅꯥꯎꯅꯨꯄꯥꯁꯨ ꯆꯥꯕ ꯌꯥꯗꯦ ꯑꯩꯒ ꯃꯣꯏꯗꯣ ꯑꯦꯂꯔꯖꯤꯛ ꯇꯧꯋꯦꯕ ꯁꯤꯐꯨꯠꯀꯨꯝꯕꯗꯤꯀꯣ
ꯎꯝ ꯄꯩꯁꯥꯎꯗꯤ ꯃꯣꯍꯤꯗꯤ
ꯆꯥꯏ ꯃꯣꯏ ꯏꯗꯤ ꯐꯦꯕ꯭ꯔꯥꯏ ꯀꯅꯤ
ꯎꯝ ꯑꯗꯨꯂꯤ ꯅꯣꯏ ꯆꯥꯔ ꯍꯣꯏꯅꯁꯨ ꯄꯤꯈ꯭ꯔꯣ
ꯎꯝ ꯄꯤꯕꯗꯤ ꯐꯔꯛ ꯇꯥꯔꯅꯤꯕꯀꯣ ꯑꯩꯈꯣꯏꯗ ꯑꯗꯨꯝ ꯊꯣꯡꯔꯒ ꯑꯩꯈꯣꯏ ꯑꯗꯨꯝ ꯆꯥꯃꯤꯟꯅꯒꯦ
ꯎꯝ
ꯄꯤꯔꯗꯤꯀꯣ ꯑꯩꯈꯣꯏꯒꯤ ꯌꯨꯝꯒ ꯃꯣꯏꯒꯤ ꯌꯨꯝꯁꯦ
ꯎꯝ
ꯃꯥ ꯕꯣꯛꯀꯤ ꯌꯨꯝꯗꯣ ꯃꯤ ꯑꯩꯈꯣꯏꯗꯒꯤ ꯌꯥꯝ ꯍꯦꯜꯂꯦꯕꯀꯣ
ꯎꯝ
ꯑꯗꯨꯗꯤ ꯄꯤꯔꯗꯤ ꯐꯔꯛ ꯇꯥꯒꯅꯤ ꯑꯃꯨꯛ
ꯌꯥꯝꯕꯅꯦ ꯊꯗꯣ
ꯑ ꯀꯔꯤ ꯃꯔꯤ ꯃꯔꯤ ꯑꯩꯉꯣꯟꯗ ꯍꯥꯡꯕ ꯌꯥꯗꯕ꯭ꯔꯣ
ꯑꯌꯨꯛꯇ ꯀꯃꯥꯏꯅ ꯍꯪꯒꯅꯤ ꯅꯪꯗꯤ ꯇꯨꯝꯂꯒ ꯂꯩ ꯄꯤꯔꯅꯤꯃꯥ
ꯇꯨꯝ꯭ꯔꯒ ꯂꯩꯇꯦ ꯑꯩꯗꯣ
ꯎꯝ
ꯇꯨꯝꯅꯤꯡꯉꯥꯏ ꯌꯥꯗꯕꯒꯤ ꯐꯣꯟ ꯄꯩꯔꯒ ꯂꯩꯕꯅꯦ ꯑꯩ ꯍꯣꯏ ꯊꯥꯔꯛꯄꯗꯣ ꯎꯗꯕ꯭ꯔꯣ
ꯎꯗ꯭ꯔꯦ ꯃꯤ ꯎꯕꯅꯦ ꯑꯃꯃꯨꯡ
ꯅꯪꯅ ꯐꯣꯟ ꯉꯥꯡꯗꯕꯅꯦ
ꯏꯉ
ꯑꯗꯨ ꯅꯪꯗꯤ ꯃꯔꯥꯅꯤꯀꯣ
ꯎ ꯐ ꯃꯕ ꯇ ꯁꯠꯇ
ꯅꯣꯡꯁꯨꯨꯕ꯭ꯔꯥ ꯑꯗꯥ
ꯇꯨꯗ ꯅꯨꯡ ꯈꯔ ꯁꯥꯏ ꯍꯧꯖꯤꯛ ꯁꯋꯦꯟꯇꯔ ꯈꯔ ꯐꯥꯏꯌꯦ
ꯊꯔꯤ ꯍꯥꯏꯗ꯭ꯔ
ꯎ ꯅꯣꯡ ꯐꯥꯏꯔꯅꯦ ꯉꯁꯤꯗꯤ ꯋꯦꯗꯔ ꯐꯖꯌꯦ